ꯏꯇꯥꯎ
ꯅꯪ ꯅꯪ ꯇꯧꯔꯛꯑꯗꯤ ꯌꯥꯗ꯭ꯔꯕꯣ
ꯌꯥꯗꯦ ꯌꯥꯗꯦ
ꯃꯤꯒꯤ ꯈꯛ ꯈꯛꯇꯅꯤ ꯑꯩ
ꯀꯔꯤ ꯗꯧꯔꯤꯅꯣ ꯏꯇꯥ
ꯑꯗꯨꯨꯝꯃꯁꯦ ꯈꯪꯂ‌ꯦ
ꯀꯩ ꯀꯩ ꯃꯛ ꯔ ꯀꯩ ꯀꯩ ꯃꯈꯣꯟꯅꯣ ꯌꯥꯝ ꯊꯣꯛꯄꯗꯣ ꯑꯁ ꯑꯗꯨꯃꯥꯏ ꯇꯧꯒꯅꯨꯍꯦ
ꯀꯔꯤ ꯃꯈꯣꯟ ꯍꯧꯖꯤꯛ ꯇꯥꯕ꯭ꯔꯥ
ꯇꯧꯕꯗ‌ꯣ
ꯇꯨꯝꯃꯒ ꯇꯨꯝꯃꯒꯤ ꯌꯥꯝ ꯃꯣꯠ
ꯅꯣꯏ ꯎꯝ ꯅꯨꯄꯤꯒꯤ ꯋꯥꯔꯤ ꯁꯥꯔꯁꯦ
ꯉꯔꯥꯡ ꯉꯁꯤ ꯀꯣꯛ ꯁꯥꯢꯌꯦꯕ
ꯅꯪꯒꯤ ꯃꯒꯣꯏꯂꯨ ꯍꯥꯏꯕ꯭ꯔꯥ ꯍꯥꯏꯕ꯭ꯔꯥ
ꯃꯥꯅꯦ ꯌꯥꯝ ꯃꯥꯅꯦ ꯐꯕꯗꯤ ꯐꯩꯕ ꯃꯅꯥ ꯇꯧꯁꯦ ꯍꯥꯏꯕ ꯃꯥ ꯇꯧꯗ꯭ꯔꯗꯤꯀꯣ ꯌꯥꯝ ꯁꯥꯎꯔꯒ ꯑꯩꯕꯨ ꯀꯔꯤ ꯀꯔꯤꯅꯣ ꯌꯥꯝ ꯍꯥꯡꯈ꯭ꯔꯦ
ꯅꯪꯉꯣꯟꯗ ꯄꯩꯁꯥꯗꯤ ꯅꯤꯗ꯭ꯔꯕꯣ
ꯍꯧꯖꯤꯛꯇꯤ ꯄꯤꯗꯦ ꯇꯣꯛꯈ꯭ꯔꯦ ꯃꯥ
ꯎꯝ
ꯂꯥꯁ ꯏꯌꯥꯔꯗꯣ ꯈꯔ ꯈꯔꯗꯤ ꯑꯍꯥꯟ ꯅꯤꯋꯦꯕ ꯑꯃ ꯍꯧꯖꯤꯛꯇꯤ ꯇꯧꯈ꯭ꯔꯦ ꯃꯥ ꯍꯥꯡꯕꯗꯤ ꯍꯥꯡꯅꯤ ꯃꯥꯔꯨꯞ ꯇꯨ ꯐꯤꯐꯇꯤ ꯑꯗꯨꯒꯨꯝꯕꯗꯤ ꯍꯪꯗꯦ ꯇꯣ ꯐꯤꯞꯇꯤꯗꯨ ꯑꯗꯨꯃꯥꯏ ꯃꯔꯨꯞ ꯑꯗꯨꯃꯥꯏ ꯏꯕꯅꯤ ꯃꯔꯨꯞ ꯃꯥꯁꯨ ꯂꯥꯛꯑꯦ
ꯑꯩ
ꯑꯗꯨ ꯀꯂꯔꯁꯨ ꯍꯥꯏꯕ
ꯅꯕꯥꯅꯤꯒꯤ
ꯐꯥꯎꯈ꯭ꯔꯕꯣ
ꯢꯀꯥꯢꯍꯦ ꯑꯗꯨꯃꯥꯏꯅ ꯍꯥꯏꯅꯨ ꯍꯧꯕꯗꯤ ꯍꯧꯈ꯭ꯔꯦ ꯑꯩꯅ ꯃꯔꯨꯞ ꯊꯤꯕꯁꯦ ꯑꯅꯤ ꯑꯍꯨꯝ ꯃꯉꯥ ꯑꯗꯨꯃꯥꯢꯅ
ꯃꯔꯨꯞ ꯅꯪ ꯀꯌꯥ ꯀꯌꯥꯒꯤ ꯁꯥꯟꯅꯔꯦ
ꯇ꯭ꯋꯦꯟꯇꯤꯒꯤ ꯁꯥꯟꯅꯔꯦ ꯍꯧꯖꯤꯛ
ꯑꯁ ꯅꯪ ꯇꯂꯣꯞꯗꯤ ꯇ꯭ꯋꯦꯟꯇꯤ ꯌꯥꯎꯕ꯭ꯔꯣ
ꯌꯥꯎꯗꯦ ꯆꯤꯞ ꯅꯥꯏꯟꯇꯤꯟ ꯊꯥꯎꯖꯟ ꯅꯥꯏꯟ ꯐꯤꯐꯇꯤꯅꯦ
ꯆꯥꯅꯕ ꯊꯛꯅꯕꯗꯤ ꯀꯃꯥꯏꯅ ꯇꯧꯕ꯭ꯔꯥ ꯑꯗꯨꯗꯤ
ꯑꯦꯗꯚꯥꯟꯁ ꯇꯧꯕꯅꯤ ꯑꯗꯨꯒ ꯌꯨꯝꯗꯁꯨ ꯈꯪꯉꯦ
ꯅꯪꯒꯤ ꯀꯩꯅꯣꯁꯦ ꯇꯂꯣꯞꯁꯦ ꯑꯃꯨꯛ ꯍꯥꯞꯀꯗ꯭ꯔꯥ
ꯍꯣꯏ ꯑꯁꯤ ꯊꯥꯁꯦ ꯂꯣꯏꯔꯒ ꯇꯨꯀꯦ ꯏꯟꯀ꯭ꯔꯤꯁ ꯇꯧꯗꯨꯢ ꯃꯥꯜꯂꯤ ꯂꯤꯁꯤꯡ ꯑꯅꯤ ꯂꯤꯁꯤꯡ ꯑꯅꯤ
ꯂꯤꯁꯤꯡ ꯑꯅꯤ
ꯎꯝ
ꯑꯗꯨꯒ ꯑꯃꯨꯛ ꯊꯥ ꯀꯌꯥꯗꯒꯤ ꯍꯥꯎꯗꯨꯏꯅꯣ
ꯊꯥꯠꯇ ꯑꯃ ꯑꯅꯤ ꯑꯍꯨꯝ ꯇꯔꯦꯠ ꯇꯔꯨꯛ ꯇꯔꯦꯠ꯫
ꯁꯤꯛꯁ ꯃꯟꯗ ꯁꯤꯛꯁ ꯃꯟꯗ ꯑꯃꯨꯛ ꯂꯤꯁꯤꯡ ꯑꯅꯤ꯫
ꯊꯝꯗꯦ ꯇꯦꯟ ꯄꯔꯁꯦꯟꯠ ꯇꯦꯛꯁ ꯂꯥꯛꯑꯦ꯫
ꯇꯦꯟ ꯄꯔꯁꯦꯟ꯫
ꯇꯦꯟ ꯄꯔꯁꯦꯟꯇꯦꯖ꯫ ꯑꯦꯕ꯭ꯔꯤ ꯁꯤꯛꯁ ꯃꯟꯗ ꯇꯦꯟ ꯄꯔꯁꯦꯟꯇꯦꯖ ꯇꯦꯟ ꯄꯔꯁꯦꯟꯇꯦ
ꯑꯗꯨꯗꯤ ꯂꯤꯁꯤꯡ ꯑꯅꯤ ꯑꯣꯏꯔꯝꯒꯅꯤꯗ꯫ ꯂꯤꯁꯤꯡ ꯑꯅꯤ ꯑꯅꯤ ꯑꯅꯤ꯫
ꯍꯣꯏ ꯑꯗꯨꯋꯥꯏ ꯑꯗꯨꯁꯨ ꯈ ꯑꯗꯨꯁꯨ ꯋꯥꯏꯒꯤꯅꯤ꯫
ꯇꯂꯣꯞ ꯆꯥꯕ ꯅꯣꯏꯗꯤ ꯑꯁ ꯌꯥꯝ ꯐꯥꯏꯍꯦ꯫
ꯏꯁ ꯅꯣꯏꯅ ꯅꯣꯏꯅ ꯐꯥꯏ ꯑꯩꯁꯦ꯫ ꯏꯁꯤꯗ ꯊꯕꯛ ꯇꯧꯔꯒ ꯀꯔꯤ ꯆꯥꯒꯅꯤ ꯁꯤꯗ ꯊꯕꯛ
ꯐꯖꯅ ꯁꯦꯚꯤꯡ ꯇꯧꯅꯦ ꯅꯪꯅ ꯐꯣꯟꯗ ꯉꯥꯎꯃꯟꯕꯒꯤ ꯐꯣꯟ ꯑꯅꯧꯕ ꯂꯩꯔꯒ ꯅꯨꯄꯤꯗ ꯑꯃꯨꯛ ꯄꯤꯁꯜꯂꯦ꯫
ꯑꯗꯨꯕꯨꯗꯤ ꯅꯪꯅ ꯍꯥꯏꯕꯗꯤ ꯆꯨꯝꯕ ꯆꯨꯝꯕꯁꯤ ꯑꯦ ꯆꯨꯝꯕꯗꯤ ꯆꯨꯝꯃꯦ꯫ ꯑꯩꯁꯨ ꯑꯩꯁ ꯑꯩꯒꯤ ꯀꯣꯛꯁꯦ ꯌꯥꯝ ꯁꯥꯑꯦ ꯑꯩꯁꯨ꯫
ꯀꯔꯤꯒꯤ꯫
ꯐ꯭ꯌꯨꯆꯔꯗ ꯐ꯭ꯌꯨꯆꯔꯒ ꯌꯥꯝ ꯈꯟꯕꯒꯤꯅꯤ꯫
ꯑꯁ ꯀꯩꯁꯨ ꯇꯧꯔꯣꯏꯗ ꯑꯩꯁ ꯀꯔꯤꯒꯤꯅꯤ꯫ ꯑꯩꯈꯣꯏ ꯑꯩꯈꯣꯏ ꯈꯨꯜꯗꯗꯤ ꯑꯁ ꯐꯖꯅ ꯕꯤꯖꯤꯅꯦꯁ ꯇꯧꯕ ꯌꯥꯏꯅꯦ ꯑꯁ ꯅꯪ ꯐꯖꯅ ꯁꯦꯚꯤꯡ ꯇꯧꯕ
ꯑꯗꯨꯕꯨꯁꯨ ꯆꯨꯝꯑꯦꯕ ꯑꯗꯨꯕꯨꯗꯤ꯫ ꯍꫭꯏ ꯀꯔꯤꯁꯨ ꯌꯦꯡꯔꯒ ꯐꯖ ꯐꯖꯅ ꯍꯥꯏ ꯗꯨ ꯇꯧꯕ ꯌꯥꯔꯦꯅ ꯑꯗꯨꯒꯤꯅꯤ꯫
ꯇꯥꯕ꯭ꯔꯣ꯫
ꯇꯥꯑꯦ꯫
ꯐꯣꯟ ꯑꯃꯨꯛ ꯂꯧꯔꯅꯨꯕ꯫
ꯁꯤ ꯖꯨꯂꯥꯏ ꯊꯥꯗ ꯂꯧꯅꯤꯡꯉꯥꯏ ꯇꯧꯔꯤꯅꯦ ꯑꯩꯒꯤ ꯐꯣꯟꯁꯦ ꯄꯥꯏꯕ ꯌꯥꯗ꯭ꯔꯦ꯫
ꯀꯔꯤꯒꯤ ꯁꯦꯀꯦꯟ ꯍꯦꯟ ꯈꯔ ꯍꯣꯡꯕꯁꯨ ꯑꯗꯨꯝ ꯂꯧꯕꯅꯦ ꯅꯪ ꯐꫭꯟꯗ ꯉꯥꯎꯝꯃꯟꯂꯤ ꯅꯪ ꯒꯦꯝꯁꯨ ꯁꯥꯟꯅꯗꯦ꯫ ꯑꯗꯨ ꯅꯪꯒꯤ ꯅꯨꯄꯤꯗ ꯈꯔ ꯍꯥꯞꯄꯤꯌꯨ ꯍꯥꯏꯑꫭꯅꯦ꯫
ꯏꯁ ꯃꯉꯣꯟꯗꯁꯨ ꯂꯩꯇꯦ ꯄꯩꯁꯥ꯫
ꯍꯪꯉꯨꯅꯦ꯫ ꯃꯥꯗꯤ ꯇꯜꯂꯣꯞ ꯆꯥꯗꯕ꯭ꯔꯣ꯫
ꯑꯁ ꯃꯥꯕꯨ ꯑꯩ ꯀꯔꯤꯁꯨ ꯍꯥꯏꯅꯤꯡꯗ꯭ꯔꯦ ꯍꯥꯏꯅꯤꯡꯗ꯭ꯔꯦ ꯑꯩꯅ ꯇꯧꯕ ꯊꯕꯛꯇꯨ ꯃꯥꯟꯅ ꯇꯜꯂꯦ ꯍꯥꯏꯌꯦ꯫ ꯃꯥ ꯃꯥ ꯂꯩꯕꯁꯦ ꯃꯩꯇꯩꯒꯤ ꯌꯨꯝꯗꯅꯤ ꯂꯩꯕꯁꯦ꯫
ꯃꯆꯦꯒꯤ ꯌꯨꯝꯗ ꯅꯠꯇꯦꯀꯣ꯫
ꯍꯣꯏ꯫ ꯑꯗꯨꯒꯤꯅꯦ꯫
ꯃꯆꯩꯒꯤ ꯌꯨꯝꯗꯅꯦ ꯍꯥꯢꯅ ꯃꯆꯤꯟ ꯊꯤꯔꯒ ꯉꯥꯡꯕꯅꯦ ꯃꯥ꯫
ꯎꯝ ꯑꯩꯒ ꯑꯩꯕꯨ ꯑꯩꯅ ꯑꯩ ꯚꯦꯂꯦꯟꯇꯥꯏꯟ ꯗꯦ ꯆꯠꯄ ꯃꯇꯝꯗꯒꯤ ꯑꯩ ꯈꯪꯒꯅꯤ꯫ ꯃꯥꯅ ꯃꯆꯦ ꯅꯨꯨꯄꯤꯗ ꯍꯥꯏꯔꯒ ꯆꯦ ꯌꯨꯝꯒꯤ ꯁꯤ ꯌꯨꯝꯒꯤ ꯍꯥꯏꯔꯔꯣꯏ ꯀꯔꯤꯁꯨ ꯍꯥꯏꯔꯔꯣꯏ ꯑꯗꯨ ꯃꯈꯣꯏꯅꯤ꯫ ꯋꯥꯁ ꯋꯥꯔꯤ ꯁꯥꯕꯗꯣ ꯑꯩ ꯇꯥꯢꯑꯦꯕ ꯑꯗꯨ ꯑꯗꯨꯋꯥꯏꯗ ꯑꯩ ꯈꯪꯔꯝꯃꯤꯕ ꯃꯥꯅꯁꯨ ꯑꯩꯕꯨ ꯂꯣꯠꯂꯦꯕ꯫ ꯃꯥꯗꯣ ꯏꯀꯥꯏꯈꯤꯕ ꯑꯩꯕꯨ ꯈꯪꯍꯜꯅꯤꯕ ꯈꯪꯍꯪꯕ ꯈꯪꯍꯟꯕ꯫ ꯑꯗꯨꯒꯤꯅꯦ ꯑꯩꯅ ꯀꯔꯤꯒꯤ ꯅꯣꯠ ꯀꯔꯤꯒꯤ ꯂꯣꯠꯄ꯭ꯔ ꯑꯩꯅ ꯍꯥꯏꯕ ꯃꯇꯝꯗ꯫ ꯀꯔꯤꯁꯨ ꯈꯨꯝꯗꯦ꯫
ꯇꯂꯣꯞ ꯑꯣꯏꯅ ꯄꯤꯕ꯭ꯔꯥ ꯅꯠꯇ꯭ꯔꯒ ꯀꯔꯤ ꯇꯧꯕꯒꯤꯅꯣ ꯃꯥꯢꯗꯨ꯫ ꯅꯕꯥꯅꯤ ꯊꯕꯛ꯫ ꯃꯉꯣꯟꯗꯁꯨ ꯁꯤ ꯁꯦꯡꯅ ꯆꯦꯟꯅꯥꯏꯗ ꯂꯥꯛꯑꯣ ꯍꯥꯏꯌꯣꯅꯦ꯫
ꯃꯥ ꯂꯥꯛꯅꯤꯡꯗꯦ ꯍꯥꯏꯅꯦ ꯑꯩꯅ ꯂꯥꯛꯑꯣ ꯍꯥꯏ ꯃꯥ ꯅꯦꯛꯁꯆꯔ꯫ ꯅꯦꯛꯁ ꯏꯌꯥꯔꯗꯤ ꯃꯥꯅ ꯍꯥꯏꯌꯦ ꯇꯦꯂꯔꯤꯡ ꯆꯠꯂꯒꯦ ꯅꯪ ꯅꯪ ꯀꯔꯤ ꯇꯧꯔꯛꯎ ꯍꯥꯏꯌꯦ ꯃꯥꯅ꯫
ꯀꯔꯤ꯫
ꯇꯦꯂꯔꯤꯡ ꯆꯝꯒꯦ ꯍꯥꯏꯅꯦ꯫
ꯅꯕꯥꯅꯤ꯫ ꯑꯁ ꯁꯦꯚꯤꯡ ꯇꯧꯕ ꯌꯥꯕꯅꯦ꯫
ꯑꯩꯅ ꯑꯗꯨꯝ ꯑꯩꯅ ꯑꯗꯨꯃꯥꯏꯅ ꯍꯥꯏꯕꯅꯦ ꯃꯥꯁ ꯀꯔꯤ ꯈꯟꯕ ꯃꯥꯁꯦ ꯅꯨꯄꯤꯃꯤ ꯅꯨꯄꯤ ꯐꯛꯁꯨ ꯐ ꯐꯥꯅꯤ ꯐ꯫ ꯃꯦꯗꯤꯌꯝ ꯀꯔꯤꯅꯣ ꯀꯔꯤ ꯍꯥꯏ ꯀꯥꯗꯧꯕꯅꯣ꯫ ꯈꯪꯗꯦꯅꯦ ꯃꯥꯒꯤ ꯋꯥꯈꯜꯁꯦ꯫
ꯈꯪꯗ꯭ꯔꯦꯍꯦ ꯑꯩꯁꯨ ꯍꯦ
ꯅꯨꯕ ꯅꯨꯕꯅꯤꯒꯤ ꯅꯨꯡꯉꯥꯏꯀꯣ꯫
ꯑꯩꯁ ꯅꯨꯡꯇꯤ ꯈꯟꯅꯕꯅꯦ꯫ ꯇꯜꯂꯦꯗ ꯅꯨꯄꯤ ꯀꯣꯏꯕꯁꯨ ꯏꯁ ꯑꯩꯗꯤ ꯈꯟꯅꯅꯤꯡꯗꯦ ꯑꯗꯨꯝ꯫ ꯐ꯭ꯔꯤꯗ ꯂꯩꯅꯤꯡꯉꯦꯕ ꯑꯩꯗꯤ꯫ ꯃꯥꯅ ꯑꯁ ꯀꯔꯤꯒꯤ ꯐꯣꯟ ꯀꯔꯤꯒꯤ ꯐꯣꯟ ꯇꯧꯔꯛꯇꯕ꯭ꯔꯥ꯫ ꯑꯁꯤ ꯃꯇꯝꯗ ꯇꯧꯔꯛꯀꯗꯕꯅꯦ ꯑꯁꯤ ꯃꯇꯝꯗ ꯇꯧꯔꯛꯀꯗꯕꯅꯦ ꯑꯗꯨꯝ ꯈꯟꯅꯕꯀꯣ ꯑꯩꯗꯤ ꯑꯁ ꯇꯟꯕꯀꯣ ꯑꯩꯗꯤ
ꯅꯪꯒꯤ ꯅꯨꯄꯤꯗꯤ ꯐꯩꯗꯣ ꯑꯩꯒꯤ ꯅꯨꯄꯤꯁꯦ ꯑꯩꯅ ꯇꯧꯔꯛ ꯇꯧꯔꯛꯇ꯭ꯔꯗꯤ ꯃꯥ ꯇꯧꯔꯛꯂꯔꯣꯏ
ꯎꯝ
ꯃꯥꯁꯦ ꯀꯅꯥꯗꯁꯨ ꯋꯥꯔꯤ ꯁꯥꯔꯣꯏ ꯑꯗꯨꯝ ꯑꯗꯨꯝ ꯌꯨꯝꯗ ꯂꯩꯔꯒ ꯑꯗꯨꯝ ꯊꯕꯛ ꯁꯨꯨꯕꯅꯦ ꯇꯦꯛꯁ ꯈꯖꯤꯛ ꯈꯖꯤꯛ ꯊꯥꯔꯛꯂꯒ ꯁꯤꯛꯁꯇꯤ ꯔꯨꯄꯤꯁ ꯊꯥꯔꯛꯑꯣ ꯍꯥꯏꯍꯦ ꯐꯤꯞꯇꯤ ꯋꯥꯟ ꯐꯤꯁ ꯑꯩꯅ ꯑꯦꯀꯥꯎꯟ ꯆꯦꯛ ꯇꯧꯔꯒ ꯍꯥꯏꯒꯅꯤ ꯍꯥꯏꯒꯅꯤ
ꯊꯥꯔꯛꯀꯅꯨ ꯍꯧꯖꯤꯛ ꯃꯣꯏ ꯌꯨ ꯊꯛꯄꯅꯦ
ꯑꯗꯨꯅꯦ ꯇꯨꯝꯃꯒꯦ ꯍꯥꯏꯕꯅꯦ ꯚꯤꯗꯤꯑꯣ ꯌꯦꯡꯉꯒ ꯑꯗꯨꯋꯥꯏꯗ ꯑꯩꯅ
ꯃꯆꯤꯟ ꯊꯤꯕꯅꯦ ꯌꯨ ꯊꯛꯅꯕꯅꯦ ꯍꯧꯖꯤꯛ ꯀꯅꯥꯅ ꯄꯩꯁꯥ ꯅꯤꯔꯅꯤ ꯊꯛꯇ꯭ꯔꯗꯤ
ꯑꯩꯁꯨ ꯍꯧꯖꯤꯛ ꯁꯦꯜ ꯂꯩꯇꯦ ꯑꯩꯒꯤ ꯕ꯭ꯔꯗꯔꯅ ꯕꯔꯥꯒꯤ ꯊꯥꯔꯛꯄꯅꯤ ꯍꯟꯗ꯭ꯔꯦꯠ ꯑꯗꯨꯒ ꯌꯨꯁ ꯇꯧꯕꯅꯤꯅ ꯍꯟꯗ꯭ꯔꯦꯗ ꯊꯥꯔꯛꯄꯗ ꯇꯔꯥꯒꯤ ꯂꯧꯈ꯭ꯔꯦ ꯑꯗꯨꯒ ꯈꯪꯗꯦ ꯍꯧꯖꯤꯛ ꯊꯥꯔꯇꯤ ꯔꯨꯄꯤꯁꯇꯨ ꯂꯩꯔꯝꯕꯅꯤ
ꯄꯩꯁꯥ ꯅꯪꯗꯤ ꯀꯥꯏ ꯀꯥꯏꯗ ꯊꯝꯕꯅꯣ ꯑꯁ ꯈꯪꯗꯦꯍꯦ
ꯑꯩꯗꯤ ꯂꯣꯏꯅꯃꯛ ꯃꯔꯨꯞ ꯄꯤꯊꯣꯛꯈ꯭ꯔꯦ ꯑꯗꯨꯒꯤꯅꯤ
ꯀꯅꯥ ꯀꯅꯥ ꯁꯥꯟꯅꯕ꯭ꯔꯥ ꯃꯔꯨꯞꯗꯣ
ꯍꯣꯏ
ꯑꯗꯨ ꯃꯥ ꯇ꯭ꯋꯦꯟꯇꯤ ꯇ꯭ꯋꯦꯟꯇꯤ ꯄꯤꯄꯜꯅꯦ ꯁꯥꯟꯅꯕꯁꯦ ꯑꯩꯗꯤ ꯇꯨ ꯊꯥꯎꯖꯟ ꯇ꯭ꯋꯦꯟꯇꯤ ꯁꯕꯦꯟ ꯎꯝ ꯅꯕꯦꯝꯕꯔ ꯗꯤꯁꯦꯝꯕꯔꯗ ꯂꯧꯒꯅꯤ
ꯑꯗꯨꯗꯤ ꯂꯥꯛ ꯍꯦꯟꯂꯝꯒꯅꯤ ꯇ꯭ꯋꯦꯟꯇꯤ ꯊꯥꯎꯖꯟ ꯃꯔꯨꯞ ꯑꯅꯤꯔ ꯅꯠꯇ꯭ꯔꯒ ꯑꯃꯔ
ꯑꯃꯅꯦ ꯑꯃꯅꯦ ꯗꯤꯐ꯭ꯔꯦꯟꯅꯦ ꯑꯃ ꯇꯦꯟ ꯊꯥꯎꯖꯟ ꯑꯃ ꯇꯦꯟ ꯊꯥꯎꯖꯟ ꯑꯃꯗꯤ
ꯎꯝ
ꯐꯥꯏꯚ ꯊꯥꯎꯖꯟ ꯐꯥꯏꯚ ꯊꯥꯎꯖꯟꯅꯤꯀꯣ ꯑꯩꯅ ꯁꯤꯌꯥꯔ ꯑꯅꯤ ꯁꯥꯅꯕ
ꯑꯩꯁ ꯅꯪꯅ ꯌꯥꯝ ꯐꯩꯍꯦ ꯑꯗꯨꯗꯤ ꯅꯪ